ꯑ ꯍꯣꯏ ꯆꯥꯏꯑꯦ ꯅꯪꯗꯤ
ꯆꯥꯔꯦ
ꯑꯣ ꯀꯩꯃꯊꯦꯜꯅꯣ
ꯌꯦꯔꯨꯝ
ꯑꯥ ꯑꯁ ꯌꯦꯔꯨꯝ ꯅꯨꯡꯗꯥꯡꯗ ꯆꯥꯕꯗꯤ ꯃꯣꯏ ꯊꯣꯛꯀꯟꯕꯅꯦꯀꯣ
ꯅꯪꯗꯤ ꯀꯩ ꯏꯟꯖꯥꯡ ꯆꯥꯒꯦ
ꯑ ꯑꯩꯈꯣꯏꯗꯤ ꯌꯦꯟꯗꯦꯝ ꯑꯆꯤ ꯏꯔꯣꯟꯕꯗꯣ
ꯑꯥ
ꯑꯗꯣ ꯆꯥꯏ
ꯑꯗꯨꯗꯤ ꯀꯦꯜꯁꯤꯌꯝꯅꯤꯅꯦ
ꯑꯥꯎ ꯍꯣꯏ ꯑꯁ ꯁꯥ ꯑ ꯀꯩ ꯍꯥꯏꯁꯤꯔꯥ ꯁꯥ ꯃꯟꯕꯒꯤ ꯄꯨꯛ ꯅꯥꯔꯒ ꯂꯣꯏꯔꯦ ꯍꯧꯖꯤꯛ
ꯍꯧꯖꯤꯛ ꯕꯦꯂꯤꯗ ꯂꯩꯕ꯭ꯔꯣ ꯈꯨꯟꯗ ꯂꯩꯕ꯭ꯔꯣ
ꯑ ꯑꯩꯈꯣꯏꯗꯤ ꯇꯝꯄꯥꯛꯇ ꯂꯩꯕꯅꯦ
ꯔꯦꯟꯇ
ꯍꯣꯏ ꯅꯪꯗꯤ
ꯇꯧꯋꯤꯔꯣ
ꯑ ꯍꯣꯏ ꯀꯣꯂꯦꯁ ꯀꯥꯔꯤꯌꯦꯦ
ꯅꯪꯗꯤꯌꯦ
ꯁꯦꯝꯃꯤꯁ ꯕꯤ. ꯑꯦ. ꯔꯣ ꯀꯩꯅꯣ
ꯍꯥ
ꯕꯤ. ꯑꯦ. ꯑꯣꯏꯗꯣꯏꯔꯣ
ꯑꯥꯎ ꯍꯣꯏ ꯍꯣꯏ ꯕꯤ. ꯑꯦ. ꯅꯦ ꯅꯪꯗꯤ
ꯑꯩꯗꯤ ꯂꯣꯏꯒ꯭ꯔꯦꯗ
ꯑꯣ ꯑꯗꯨꯗꯤ ꯀꯩꯇꯧꯕ
ꯀꯝꯄ꯭ꯌꯨꯇꯔꯒꯤ ꯑꯃ ꯇꯧ
ꯑꯁ ꯌꯥꯝ ꯅꯩꯔꯦꯀꯣ ꯑꯗꯨꯗꯤ
ꯅꯠꯇꯦꯗ
ꯀꯝꯄ꯭ꯌꯨꯇꯔ ꯍꯩꯕ ꯅꯨꯄꯥꯔꯣ ꯑꯗꯨꯗꯤ ꯅꯪꯁꯦ
ꯍꯩꯇꯦ ꯍꯩꯇꯦ
ꯍꯩꯍꯦ ꯃꯤ ꯃꯆꯥꯗꯤꯀꯣ
ꯏꯁ
ꯌꯥꯝ ꯍꯩꯕ ꯃꯥꯂꯤꯀꯣ
ꯔꯦꯟꯇꯗꯤ ꯀꯅꯥ ꯀꯅꯥ ꯂꯩꯕ
ꯃꯤ ꯃꯔꯤ ꯂꯩ ꯍꯣꯏ ꯏꯃꯥꯟꯅꯕꯤꯒ
ꯑꯣ ꯅꯣꯏ ꯑꯗꯣꯝꯗꯒꯤꯩ ꯉꯥꯛꯇ ꯑꯣꯏꯕ
ꯍꯥꯥ
ꯅꯣꯏ ꯑꯗꯣꯝꯗꯒꯤ ꯉꯥꯛꯇ ꯑꯣꯏꯕ
ꯑꯥꯎ ꯅꯪꯗꯤ
ꯑꯩꯗꯤ ꯌꯨꯝꯗ ꯂꯩꯗ
ꯑꯣ ꯌꯨꯝ ꯍꯥꯏꯕꯗꯤ
ꯑꯦ
ꯅꯣꯢꯒꯤ ꯌꯨꯝ
ꯑꯩꯒꯤ ꯌꯨꯝꯗ ꯂꯩꯇꯗꯤ ꯑꯩꯕꯨ
ꯑꯥ ꯑꯩꯅ ꯈꯟꯕꯗꯤ ꯃꯄꯥꯟꯗ ꯂꯩꯕ꯭ꯔꯥꯅ ꯈꯟꯕ
ꯃꯄꯥꯟꯗ ꯂꯩꯇꯦꯗ ꯃꯄꯥꯟ ꯂꯩꯔꯝꯃꯦ ꯊꯣꯛꯂꯛꯑꯦ ꯍꯟꯇꯛ ꯆꯍꯤ ꯑꯃꯃꯨꯛ ꯐꯥꯔꯛꯑꯦ
ꯑꯣ ꯐꯔꯦ ꯑꯗꯨꯗꯤ
ꯄꯥꯜ ꯂꯩꯕꯅꯨꯡꯉꯥꯇꯦꯗ
ꯀꯩꯒꯤ
ꯑꯩꯁ ꯌꯦꯡꯅꯤꯡꯗꯕ ꯎꯅꯤꯡꯗꯕ ꯌꯥꯝ ꯎꯕꯖꯥꯠꯅꯤ
ꯏꯁ ꯃꯤꯗꯤ ꯃꯄꯥꯟꯗ ꯂꯩꯅꯤꯡꯕꯅ ꯂꯩꯅꯤꯡꯕꯅ ꯂꯣꯏꯔꯦ ꯃꯤ ꯑꯇꯣꯞꯄꯗꯤ ꯅꯪꯗꯤ ꯀꯩꯒꯤ ꯂꯩꯅꯤꯡꯗꯕ ꯎꯝ ꯍꯥꯏꯌꯦ ꯑꯥ
ꯑꯝꯇ ꯎꯅꯗ꯭ꯔꯥꯝꯅꯤ ꯅꯅꯦ
ꯑꯗꯨꯒꯨꯝꯕꯅ ꯇꯧꯗ꯭ꯔꯣ ꯅꯪꯗꯤ ꯑꯗꯨꯒꯨꯝꯕ ꯑꯃꯗ ꯇꯧꯗ꯭ꯔꯣ ꯅꯪꯗꯤ
ꯀꯥꯏ ꯗꯒꯤꯅꯣꯗ
ꯆꯥꯏ
ꯑꯩꯅ ꯑꯩꯅꯕꯨ ꯑꯗꯨ ꯇꯧꯔꯝꯃꯗꯤ ꯄꯤ ꯀꯥꯏꯅꯕꯩ ꯃꯊꯥ ꯁꯥꯔꯝꯒꯗ꯭ꯔꯣ
ꯏꯁ ꯑꯗꯨꯗꯤ ꯅꯪꯁꯦ ꯌꯥꯝꯅ ꯀꯩ ꯍꯥꯏꯁꯤꯔ ꯑꯐꯕ ꯇꯥꯔꯦ ꯑꯗꯨꯅ
ꯎꯠꯇꯦ ꯐꯠꯇꯦ ꯐꯠꯇ꯭ꯔꯁꯨ ꯃꯣꯏ ꯑꯗꯨꯃꯥꯏꯗꯤ ꯇꯧꯗꯦ
ꯑꯣ ꯌꯥꯝ ꯐꯔꯦ ꯑꯗꯨꯗꯤ
ꯀꯩ
ꯌꯥꯝꯅ ꯒ꯭ꯌꯥꯃꯟ ꯇꯥꯕ ꯅꯨꯄꯥꯅꯤ ꯑꯗꯨꯗꯤ ꯅꯠꯇ꯭ꯔꯣ
ꯅꯠꯇꯦ ꯅꯠꯇꯦ ꯑꯩꯈꯣꯏꯁꯨ ꯉꯥꯎꯁꯟꯅꯈ꯭ꯔꯕꯅꯤ ꯀꯩꯅꯣ ꯀꯣꯏꯁꯨ ꯉꯥꯎꯁꯟꯅꯒ꯭ꯔ ꯖꯥꯠꯅꯤ
ꯏꯁ ꯉꯣꯁꯟꯅꯅꯨ ꯉꯣꯁꯜꯂꯅꯨ ꯅꯪ ꯅꯣꯏ ꯂꯩꯒꯤ ꯃꯥꯡꯕꯅꯦ
ꯎꯝ ꯎꯝ
ꯑ ꯅꯪꯗꯤ ꯑ ꯌꯨꯝ ꯄꯥꯜꯂꯕ꯭ꯔꯣ
ꯄꯥꯟꯗ꯭ꯔꯤꯗ
ꯑꯣ
ꯑꯉꯥꯡ ꯑꯣꯏꯔꯤꯗ
ꯑ ꯑꯗꯨꯔꯥ ꯑꯉꯥꯡ ꯑꯣꯏꯔꯁꯨ ꯑꯇꯣꯞꯄꯗꯤ ꯑꯗꯨꯝ ꯄꯥꯜꯂꯤꯗꯅ
ꯑꯦ ꯃꯤ ꯄꯥꯜꯂꯤꯅ ꯄꯥꯟꯒꯗꯔꯣ
ꯍꯧꯖꯤꯛꯈꯛ ꯍꯧꯖꯤꯛꯀꯥꯟꯗꯤ ꯑꯉꯥꯡ ꯈꯛꯇꯅꯦ ꯌꯨꯝ ꯄꯥꯟꯕꯗꯣ ꯑꯍꯟ ꯄꯥꯟꯗ꯭ꯔꯤ
ꯑꯣ
ꯑꯉꯥꯡ ꯑꯣꯏꯅ ꯄꯥꯜꯂꯦ ꯑꯗꯨꯒꯤ ꯅꯪꯁꯨ ꯄꯥꯟꯕ꯭ꯔꯅ ꯈꯟꯕ
ꯑꯗꯨꯗꯤ ꯅꯪꯁꯨ ꯄꯥꯜꯂꯕꯣ
ꯄꯥꯟꯗꯦꯌꯦ ꯑꯩꯗꯤ ꯄꯨꯔꯥ ꯂꯩꯁꯥꯕꯤꯅꯦ
ꯅꯪꯗꯤ ꯑꯍꯟ ꯇꯥꯔꯦ ꯑꯗꯨꯗꯤ
ꯍꯥꯏꯕꯗꯤ
ꯑꯩꯃ ꯑꯉꯥꯡꯗꯤ ꯃꯨ ꯃꯌꯨꯝ ꯄꯥꯟꯅꯔꯦ ꯍꯥꯏꯗꯅ ꯑꯍꯟꯗꯅꯦ ꯍꯥꯏꯗꯅ ꯄꯥꯟꯗ꯭ꯔꯤꯗꯣ ꯑꯗꯨ ꯅꯪ ꯑꯍꯟ ꯇꯥꯔꯦꯕ ꯑꯗꯨꯗꯤ
ꯈꯜꯂꯦ ꯑꯩꯗꯤ ꯍꯅꯨꯕ ꯇꯥꯔꯦ
ꯍꯅꯨꯕꯤ ꯍꯥꯏꯌꯣ
ꯑꯗꯨꯅꯦ ꯍꯅꯨꯕꯤ ꯅꯪꯁꯨ ꯍꯅꯨꯕ ꯑꯣꯏꯔꯝꯅꯤꯍꯦ
ꯅꯨꯄꯤꯗꯗꯤ ꯍꯅꯨꯕꯤ ꯍꯥꯏꯒꯗꯕꯅꯦ
ꯑꯗꯨꯅꯦ ꯑꯗꯨꯅꯦ ꯅꯨꯄꯥꯕꯨꯗꯤ ꯍꯅꯨꯕꯥ ꯍꯥꯏꯕ꯭ꯔꯣ
ꯎꯝ ꯅꯨꯄꯥꯅ ꯍꯅꯨꯕ
ꯈꯪꯉꯤꯍꯦ ꯑꯗꯨꯒꯨꯝꯕꯗꯤ ꯑꯩꯅ ꯅꯠꯇꯦ ꯅꯠꯇꯦ ꯑꯩ ꯑꯩꯅ ꯀꯩ ꯍꯥꯏꯁꯤꯔꯥ ꯁꯣꯠꯇ ꯍꯥꯏꯕ ꯑꯗꯨꯅꯦ ꯑꯗꯣ ꯉꯁꯤꯗꯤ ꯀꯃꯥꯏ ꯀꯃꯥꯏ ꯇꯧꯔꯤ ꯀꯃꯥꯏ ꯀꯃꯥꯏ ꯇꯧꯔꯤ ꯉꯁꯤꯗꯤ
ꯅꯨꯡꯉꯥꯏ ꯎꯝ
ꯑꯗꯨꯝ ꯌꯨꯝꯗ ꯑꯗꯨꯝ ꯂꯩꯕ꯭ꯔꯣ ꯅꯠꯇ꯭ꯔꯒ
ꯌꯨꯝꯗ ꯑꯗꯨꯝ ꯂꯩ ꯑꯩꯅ ꯍꯥꯏꯕꯗꯨꯒ ꯑꯗꯨꯝ ꯇꯧꯔꯤ ꯑꯗꯨ ꯃꯉꯥ
ꯑꯣ ꯌꯥꯝ ꯅꯨꯡꯉꯥꯏꯍꯦ ꯌꯥꯝ ꯂꯦꯝꯃꯦꯍꯦ ꯑꯗꯨꯗꯤ ꯅꯣꯏꯗꯤ
ꯎꯝ ꯅꯪ ꯅꯪꯗꯤ ꯁꯦꯃꯤꯁꯇꯔ ꯀꯌꯥꯅꯣ
ꯊꯥ꯭ꯔꯠ
ꯊ꯭ꯥꯔꯠ
ꯎꯝ
ꯑꯩꯈꯣꯢꯅ ꯈꯔ ꯍꯜꯂꯝꯃꯅꯤ ꯑꯗꯨꯗꯤ
ꯑꯣ ꯅꯣꯡ ꯆꯨꯕ꯭ꯔꯣ ꯅꯣꯢꯗꯤ
ꯆꯨꯗꯦ
ꯑꯣ
ꯉꯁꯤꯗꯤ ꯅꯣꯡ ꯆꯨꯗꯦ ꯉꯔꯥꯡꯗꯤ ꯈꯔ ꯆꯨꯏ
ꯎꯝ ꯍꯣꯏ ꯑꯩꯈꯣꯏꯁꯨ ꯑꯗꯨꯝ ꯇꯧꯋꯦ
ꯅꯣꯏꯁꯨ ꯉꯔꯥꯡ ꯆꯨꯔꯝꯒꯅꯤ
ꯎꯝ ꯍꯣꯏ ꯀꯟꯅꯗꯤ ꯆꯨꯗꯦ ꯑꯗꯨꯕꯨ ꯈꯖꯤꯛ ꯈꯖꯤꯛ ꯆꯨꯕꯗ
ꯑꯥ
ꯑꯗꯨꯝ ꯇꯧꯋꯦ
ꯑ ꯑꯩꯅ ꯏꯃꯥꯟꯅꯕꯒꯤ ꯋꯥꯔꯤ ꯁꯥꯟꯅꯕꯗ ꯅꯣꯡ ꯆꯨꯌꯦꯅ ꯍꯥꯏꯔꯛꯑꯦꯕ
ꯑꯣ
ꯅꯪꯗꯤ ꯅꯪ ꯆꯨꯕ ꯄꯥꯝꯕ꯭ꯔꯥ
ꯄꯥꯝꯗ꯭ꯔꯗꯤ
ꯌꯦꯁ ꯑꯩꯗꯤ ꯄꯥꯝꯗꯦ ꯅꯣꯡ ꯆꯨꯔꯤꯗꯤ ꯀꯣꯏꯕ ꯆꯠꯄꯁꯨ ꯐꯔꯛ ꯇꯥꯏꯗꯅ
ꯑꯁ
ꯑꯩꯈꯣꯏꯗꯤ ꯀꯣꯏꯒꯟ ꯀꯣꯏꯒꯟꯕꯒꯤ
ꯀꯣꯏꯕ ꯆꯠꯄ ꯌꯥꯝ ꯄꯥꯝꯕ
ꯍꯣꯏ ꯀꯣꯏꯕ ꯆꯠꯄ ꯌꯥꯝ ꯄꯥꯝꯕꯗꯣ
ꯑꯥ
ꯃꯤ ꯃꯌꯥꯝ ꯃꯔꯨꯝ ꯃꯔꯨꯝ ꯆꯠꯂꯒ ꯀꯩ ꯍꯥꯏꯁꯤꯔꯦ ꯂꯥꯡꯔꯒ ꯇꯧꯕꯗꯤ ꯅꯠꯇꯦ ꯑꯗꯨꯕꯨ ꯂꯩꯗꯅ
ꯑꯥ ꯐꯕꯅꯤ ꯔꯦꯟꯗ ꯁꯨꯝ ꯂꯩꯁꯟꯗꯣꯏꯖꯔꯛ
ꯇ꯭ꯔꯦꯟꯗ ꯑꯗꯨꯝ ꯂꯩꯕꯁꯨ ꯅꯨꯡꯉꯥꯏꯇ ꯑꯧ ꯍꯣꯏ ꯑꯗꯨꯒꯤ ꯀꯣꯏꯕ ꯑꯗꯨꯝ ꯆꯠꯄꯅꯦ ꯑꯗꯣ ꯍꯟꯗꯛꯇꯤ ꯑꯥꯎ ꯍꯣꯏ ꯑꯩꯈꯣꯏꯗꯤ ꯋꯥꯛꯀꯤꯡꯁꯨ ꯅꯨꯃꯤꯠ ꯈꯨꯗꯤꯡ ꯑꯗꯨꯝ ꯆꯠꯄꯅꯦ
ꯑꯣ ꯆꯥꯕ ꯇꯝꯅꯕ
ꯑ ꯍꯣꯏ
ꯑꯩꯩꯅ
ꯎ ꯍꯥꯥ
ꯇꯥꯕ꯭ꯔꯥ
ꯇꯥꯏ
ꯑꯥꯎ
ꯋꯥꯛꯀꯤꯡ ꯅꯨꯡꯇꯤꯒꯤ ꯆꯠꯄꯅꯤꯅ ꯅꯣꯏꯔꯝꯃꯔꯣꯏꯅꯦ
ꯑꯥꯎ ꯍꯣꯏ ꯈꯔ ꯑ ꯀꯩ ꯍꯥꯏꯁꯤꯔꯥ ꯈꯔ ꯑꯌꯥ ꯈꯪꯗꯦꯗ ꯕꯗꯤꯁꯦ ꯁꯦꯝꯕ ꯌꯥ ꯌꯥꯗꯗꯤ ꯑ
ꯀꯔꯤꯔꯤꯕ
ꯑꯩꯈꯣꯏ ꯕꯔꯤꯁꯦ ꯁꯦꯝꯗ꯭ꯔꯗꯤ ꯌꯥꯗꯦ ꯑꯗꯨꯒꯤ
ꯑꯥ
ꯐꯤꯒꯔ ꯁꯦꯝꯗ꯭ꯔꯗꯤ ꯌꯥꯗꯦ
ꯑꯌꯨꯛꯇꯗꯤ ꯆꯠꯄ ꯑꯣꯏꯔꯝꯃꯣꯏꯕ
ꯑꯌꯨꯛꯁꯨ ꯆꯠꯂꯦꯍꯦ
ꯅꯣꯡ ꯐꯥꯗꯣ
ꯑꯥꯎ ꯍꯣꯏ ꯑꯌꯨꯛꯇꯗꯤꯀꯣ ꯄꯨꯡ ꯃꯉꯥ ꯑꯗꯨ ꯁ꯭ꯋꯥꯏꯗ ꯆꯠꯂꯦ ꯏꯚꯤꯅꯤꯡ ꯑꯥꯎ ꯍꯣꯏ ꯅꯨꯡꯇꯤꯗ ꯑꯗꯨꯝ ꯆꯠꯂꯦ
ꯐꯩꯩꯅ
ꯎꯝ
ꯋꯥꯋꯥꯛꯀꯤꯡꯒꯤ ꯃꯤꯅꯤꯅꯦ ꯑꯗꯨꯗꯤ
ꯑꯗꯨꯅꯦ ꯑꯗꯨꯒ ꯋꯥꯛꯀꯤꯡ ꯆꯠ ꯆꯠꯂꯒ ꯏꯚꯤꯅꯤꯡꯗ ꯑꯗꯨꯝ ꯇꯨꯝꯕ
ꯑ
ꯍꯥꯏꯇꯥꯔꯦ ꯌꯥꯝꯅ ꯇꯨꯝꯅꯤꯡꯕꯗꯣ
ꯑ
ꯇ ꯉꯥꯏꯔꯦ ꯑꯩꯗꯤ꯫
ꯍꯧꯒꯜꯂꯒꯔꯥ꯫
ꯍꯧꯒꯠꯇ ꯉꯥꯏꯔꯤ꯫
ꯑꯗꯩꯗꯤ ꯑꯃꯨꯛ ꯆꯠꯂꯅꯦꯕ ꯋꯥꯛꯀꯤꯡ꯫
ꯑꯧ ꯍꯣꯏ ꯑꯌꯨꯛꯇ ꯑꯃꯨꯛ ꯆꯠꯂꯨꯅꯤ꯫
ꯎꯝ꯫
ꯑꯗꯨꯒ ꯀ꯭ꯂꯥꯁ ꯆꯠꯂꯅꯤ ꯑꯩꯍꯥꯛ ꯈꯪꯕ꯭ꯔ ꯀ꯭ꯂꯥꯁꯇ ꯑꯃꯨꯛ꯫ ꯀꯨꯏ ꯀꯨꯏꯔꯒ ꯂꯩꯏꯕꯗꯣ ꯍꯣꯏ ꯑꯨꯏꯌꯦ꯫ ꯑꯗꯨꯒ ꯑꯧ ꯑꯗꯨꯅꯦ ꯅꯣꯡꯃ ꯑꯃꯗꯤ ꯀꯊꯤ ꯆꯥꯔꯒ ꯂꯣꯏꯔꯦ ꯏꯃꯥꯗꯕꯤꯈꯣꯏ ꯑꯩꯈꯣꯏ ꯂꯥꯏ ꯄꯔꯦꯡꯗꯣ ꯑꯦ ꯎꯊ ꯇꯔꯒꯁꯤ
ꯅ ꯋꯥꯀꯤꯡ ꯆꯠꯄ ꯀꯝꯕꯕꯨꯒꯦ
ꯑ ꯍꯣꯏ ꯆꯞ ꯃꯥꯟꯅꯔꯒ ꯎꯏꯔꯦ ꯑꯩꯈꯣꯏꯗꯣ ꯅꯣꯛꯅꯤꯡꯕꯅꯦ
ꯋꯥꯊꯤꯁꯨ ꯄꯨꯂꯞ ꯑꯗꯨꯝ ꯆꯥꯔꯦ
ꯍꯣꯏ ꯄꯨꯂꯞ ꯑꯗꯨꯝ ꯆꯥꯕꯗꯣ ꯌꯥꯝ ꯅꯨꯡꯉꯥꯏꯕꯅꯦ꯫ ꯅꯪ ꯈꯪꯗꯕꯒꯤꯅꯦ꯫
ꯈꯪꯉꯦ ꯈꯪꯉꯦ꯫
ꯄꯨꯂꯞ ꯆꯥꯔꯁꯨ ꯀꯤꯕ ꯐꯥꯎꯗꯦꯕ ꯑꯩꯈꯣꯏꯗꯤ꯫
ꯑꯣꯖꯥꯒꯖꯤ ꯃꯋꯥ ꯂꯧꯗꯦꯕ ꯑꯗꯨꯝ ꯀꯥꯟꯗꯗꯤ꯫
ꯑꯗꯨꯅꯦ꯫
ꯍꯧ ꯍꯧꯅꯔꯒ ꯃꯄꯥꯟꯗ ꯄꯨꯂꯞ ꯊꯣꯛꯄꯤꯅꯦꯕ ꯑꯗꯨꯝ꯫
ꯍꯣꯏ꯫
ꯕꯦꯒ ꯆꯥꯔꯁꯨ ꯄꯨꯂꯞ ꯃꯥꯏ ꯆꯥꯖꯔꯖꯅꯤ꯫
ꯑꯗꯨꯅꯦ ꯕꯦꯛ ꯆꯥꯔꯁꯨ ꯂꯣꯏ ꯍꯔꯥꯎꯔꯅꯤ꯫
ꯄꯨꯟꯅ ꯆꯥꯔꯗꯤ ꯕꯦꯛ ꯄꯨꯟꯅ ꯆꯥꯔꯗꯤ ꯑꯗꯨꯝ ꯍꯔꯥꯎꯅꯤ꯫
ꯑ ꯅꯣꯏ ꯕꯦꯁꯇꯒꯤ ꯁꯤꯖꯤꯃꯗꯤ ꯐꯒꯤ ꯑꯗꯨ ꯂꯩꯔꯔꯣꯏꯗꯣꯏꯅꯦ꯫
ꯑꯣ ꯑꯗꯨꯅꯦ꯫ ꯑꯗꯨꯃꯀꯥꯟꯗ ꯅꯦꯈꯥꯏꯔꯗꯤ ꯀꯝ ꯀꯩꯀꯥꯟꯗ ꯇꯧꯗꯣꯏꯅꯣ꯫
ꯅꯩꯕꯗꯨ ꯆꯨꯝ ꯆꯨꯝ ꯅꯩꯖꯧ꯫
ꯂꯥꯏꯛꯇꯣ꯫
ꯀꯔꯤ ꯁꯕꯖꯦꯛꯇ ꯇꯧꯏ ꯁꯦꯃꯤꯁꯇꯔꯗꯤ꯫
ꯎꯝ ꯑꯩꯈꯣꯏꯗꯤ ꯑꯥꯔꯁ ꯇꯝꯕꯩ꯫
ꯑꯥꯔꯠꯁꯇ꯫
ꯌꯦꯁ ꯖꯤꯑꯣꯒ꯭ꯔꯥꯐꯤ꯫ ꯕꯥ꯫ ꯅꯪꯗꯤ꯫
ꯑꯩꯗꯤ ꯏꯪꯂꯤꯁꯇ ꯇꯧꯔꯛꯄꯅꯦ꯫
ꯑꯁ ꯑꯗꯨꯗꯤ ꯏꯪꯂꯤꯁ ꯌꯥꯝ ꯍꯩꯔꯝꯅꯤꯍꯦ꯫
ꯍꯩꯇꯦꯗ꯫
ꯍꯥꯏꯔꯝꯅꯤ꯫
ꯄ꯭ꯔꯦꯛꯇꯤꯀꯦꯜ ꯌꯥꯎꯗꯕꯒꯤ ꯈꯟꯈꯤꯕꯩ ꯋꯥꯅꯤ꯫
ꯍꯥꯏꯔꯝꯅꯤꯍꯦ ꯍꯥꯏꯔꯝꯅꯤꯍꯦ꯫
ꯍꯩꯇꯦ ꯍꯩꯇꯦ꯫
ꯍꯥꯏꯔꯝꯃꯦꯌꯦ
ꯅꯪꯗꯤ ꯕꯣꯜꯒ ꯌꯦꯡꯗ꯭ꯔꯣ
ꯍ ꯌꯦꯒꯗꯤꯦ
ꯀꯩ ꯀꯩ ꯂꯝꯒꯤ ꯐꯦꯟꯅꯣꯕ
ꯑꯁ ꯑꯩꯗꯤ ꯑꯍꯥꯟꯕꯗꯤ ꯑꯩꯒꯤ ꯈ꯭ꯋꯥꯏꯗꯒꯤ ꯄꯥꯝꯕꯗꯤ ꯕ꯭ꯔꯥꯖꯤꯜꯅꯦꯕ
ꯑ
ꯑꯗ ꯕꯕꯔꯣꯖꯁ ꯊ
ꯍꯧꯖꯤꯛꯇꯤ ꯀꯩꯗ ꯇꯥꯔꯦ
ꯍꯧꯖꯤꯛꯗꯤ ꯎꯝ꯫ ꯑꯆꯤꯖꯤꯖꯤ ꯐ꯭ꯔꯥꯟꯁꯗꯣ ꯐ꯭ꯔꯥꯟꯁꯀ ꯁ꯭ꯄꯦꯟ꯫
ꯀꯩ ꯅꯪ ꯂꯦꯝꯍꯧꯔꯤꯕ ꯂꯝꯒꯩꯖꯤ ꯅꯪꯒꯤ ꯂꯣꯏ ꯑꯣꯏꯔꯛꯀꯗꯧꯔꯕ
ꯈꯪꯗꯦ꯫
ꯑꯗ ꯑꯔꯧ ꯑꯔꯧꯕ ꯂꯝꯗꯨ ꯅꯪꯒꯤꯅꯦ ꯍꯥꯏꯔꯛꯑꯗꯤ꯫